ꯂꯣ
ꯍꯜꯂꯣ
ꯆꯥꯛ ꯆꯥꯔꯕꯣ
ꯇꯥꯕꯔꯣ꯫
ꯆꯥꯏꯌꯦ ꯇꯥꯏꯌꯦ
ꯆꯥꯛ ꯆꯥꯔꯕꯣ
ꯆꯥꯕ ꯂꯣꯏꯕꯗ ꯉꯥꯏ
ꯋꯥꯟ ꯁꯥꯏꯇ꯭ꯔ
ꯉꯁꯤꯁꯦ ꯌꯦꯟ ꯊꯣꯡꯉꯥ ꯆꯥꯔꯦ
ꯋꯥꯎ
ꯊꯣꯡꯉꯒ ꯆꯥꯏꯌꯦ
ꯌꯥꯝ ꯌꯥꯝ ꯍꯥꯎꯋꯦꯀꯣ
ꯅꯪꯗꯤ ꯆꯥꯔꯕꯣ
ꯆꯞ ꯃꯥꯟꯅꯩ ꯌꯦ ꯌꯦꯟ ꯊꯣꯡꯉꯦ ꯑꯩꯈꯣꯏꯁꯨ
ꯅꯪꯁꯨ ꯌꯦꯟ ꯊꯣꯏ ꯀꯅꯥꯅ ꯆꯥꯎ ꯍꯥꯏꯒꯦ ꯑꯩ ꯉꯁꯤ ꯆꯥꯒꯗꯕ ꯅꯨꯃꯤꯠꯅꯤ
ꯅꯪ ꯅꯪ ꯆꯥꯕꯒꯤ ꯑꯩꯁꯨ ꯆꯥꯔꯤꯅꯤ ꯀꯩꯅꯣ ꯇꯣꯉꯥꯟ ꯇꯣꯉꯥꯟ ꯆꯥꯅꯤꯡꯕ꯭ꯔꯣ ꯅꯪꯁꯦ
ꯑꯥ ꯍꯌꯦꯡꯅꯪ ꯑꯃꯨꯛ ꯆꯥꯗꯣꯏꯕ
ꯏꯁ ꯍꯌꯦꯡꯗꯤ ꯑꯩ ꯍꯌꯦꯡꯁꯨ ꯑꯩꯗꯤ ꯌꯦꯟ ꯗꯦꯝ
ꯍꯌꯦꯡ ꯌꯦꯡ ꯗꯦꯝ
ꯎꯝ
ꯀꯔꯤ ꯇꯧꯔꯤꯅꯣ ꯍꯧꯖꯤꯛꯄꯣ
ꯍꯧꯖꯤꯛꯁꯦ ꯁꯨꯝ ꯃꯄꯥꯟꯗ ꯂꯦꯞꯑꯝꯕꯅꯦ ꯅꯪ ꯅꯣꯏ ꯃꯤ ꯌꯥꯝ ꯂꯩꯕ ꯃꯥꯜꯂꯦꯗ
ꯋꯥ ꯐꯖꯅ ꯂꯥꯎꯋꯦꯍꯦ
ꯇꯥꯕ꯭ꯔꯣ
ꯇꯥꯕꯤꯕ꯭ꯔꯣ
ꯍꯣꯏ ꯀꯣꯜ ꯇꯧꯔꯤꯉꯩꯗ ꯃꯤꯁꯨ ꯂꯥꯛꯄ ꯌꯥꯗ꯭ꯔꯦꯍꯦ
ꯏꯇꯩꯃꯥ ꯅꯪꯕꯨ ꯇꯥꯕꯤꯔꯣ ꯑꯁ ꯀꯥꯡ ꯌꯥꯝ ꯆꯤꯛꯑꯦꯗ ꯇꯥꯏ ꯇꯥꯏ ꯇꯥꯏ
ꯎꯝ ꯀꯣꯜ ꯇꯧꯔꯤꯉꯩꯗ ꯃꯤꯁꯨ ꯂꯥꯛꯄ ꯑꯣꯍꯦ ꯌꯥꯗ꯭ꯔꯣꯏꯦꯍꯦ
ꯃꯤ ꯂꯥꯛꯑꯗꯤ ꯇꯥꯟꯕ ꯌꯥꯗꯣꯏꯔꯣ ꯂꯥꯛꯀꯅꯨ ꯍꯥꯏꯅ
ꯌꯥꯝꯀ ꯅꯨꯡꯉꯥꯏꯔꯦ ꯃꯤ ꯑꯃꯐꯥꯎ ꯍꯥꯏꯕ ꯌꯥꯗꯕꯅꯤꯅ ꯊꯥꯔꯠ ꯄꯥꯔꯁꯟ ꯌꯥꯎ ꯌꯧꯍꯜꯂꯅꯨ ꯍꯥꯏꯔꯗꯨꯗꯤ
ꯎꯝ ꯀꯅꯥꯅ ꯊꯣꯡꯉꯤꯕꯅꯣ ꯅꯣꯏꯒꯤ ꯌꯦꯟꯗꯣ
ꯏꯕꯨꯡꯅꯥ ꯗꯗꯥ ꯅꯥ
ꯍꯥ ꯀꯥꯅꯥꯅ
ꯗꯗꯥꯅ ꯊꯣꯡꯕꯤꯕꯅꯦ ꯑꯩ ꯗꯗꯥꯅ
ꯌꯥꯏꯅꯦ
ꯀꯔꯤ ꯌꯥꯏ ꯗꯗꯥ ꯍꯣꯏꯅ ꯊꯣꯡꯗ꯭ꯔꯗꯤ ꯀꯅꯥ ꯊꯣꯡꯗꯣꯏꯅꯣ
ꯑꯁ ꯑꯗꯨ ꯃꯃꯥꯅ ꯅꯠꯇ꯭ꯔꯒ ꯃꯆꯦ ꯅꯣꯏ ꯃꯆꯦꯟꯅ ꯅꯠꯇ꯭ꯔꯒ ꯅꯅꯥꯎꯁꯤꯡꯅ ꯊꯣꯡꯕ꯭ꯔ ꯈꯜꯂꯨꯕ
ꯑꯗꯣ ꯅꯨꯄꯥꯅ ꯊꯣꯡꯕꯗꯤ ꯈꯔ ꯍꯥꯎꯋꯦꯗꯅ
ꯍꯣꯏ ꯅꯨꯄꯤꯅ ꯅꯨꯄꯤꯅ ꯊꯣꯡꯀꯥꯟꯗ ꯍꯥꯎꯁꯦ ꯃꯔꯣꯛ ꯃꯦꯠꯄꯒꯨꯝꯕ ꯈꯛꯇꯪꯅꯤꯗ
ꯀꯣ ꯆꯥꯛ ꯍꯥꯏꯗꯤ ꯆꯥꯛ ꯍꯥꯏꯕꯁꯦ ꯌꯦꯟꯁꯥꯡ ꯍꯥꯏꯕꯁꯦ ꯁꯦ ꯌꯦꯟꯒꯨꯝꯕ ꯁꯥꯒꯨꯝꯕ ꯅꯨꯄꯥꯅ ꯊꯣꯡꯕ ꯍꯦꯟꯅ ꯍꯥꯎꯋꯦꯕ ꯅꯨꯄꯤꯗꯒꯤ ꯍꯦꯟꯅ
ꯅꯨꯄꯤꯅ ꯇꯧ ꯅꯨꯄꯤꯒꯤ ꯍꯥꯎꯁꯤꯗꯤ ꯀꯩꯅꯣꯅꯤ ꯏꯔꯣꯟꯕꯒꯨꯝꯕ ꯀꯥꯡꯁꯋꯥꯕꯣꯟꯕ
ꯆꯞ ꯃꯥꯟꯅꯩꯀꯣ ꯑ ꯆꯝꯊꯣꯡꯒꯨꯝꯕ ꯏꯔꯣꯟꯒꯨꯝꯕꯗꯨꯗꯤ ꯅꯨꯄꯤꯅ ꯇꯧꯕꯗꯨꯅ ꯍꯦꯟꯅ ꯄꯛꯆꯔꯦꯕ
ꯄꯛꯄ ꯈꯛꯇ ꯅꯠꯇ꯭ꯔꯦ ꯍꯥꯎꯕꯁꯨ ꯍꯦꯜꯂꯦ
ꯍꯥꯎꯕꯗꯨꯗꯤ ꯈꯗꯗ
ꯅꯪ ꯅꯪꯒꯤꯁꯦ ꯀꯩꯅꯣ ꯑꯣꯏꯔ ꯃꯥꯜꯂꯦꯗ ꯅꯪ ꯅꯪꯒꯤ ꯅꯪꯅ ꯊꯣꯡꯕꯁꯨ ꯍꯥꯎꯔꯝꯗꯧ ꯃꯥꯟꯗ꯭ꯔꯦ ꯑꯗꯨꯗꯤ
ꯎꯝ ꯊꯣꯡꯁꯨ ꯊꯣꯡꯗꯦ ꯑꯩ ꯆꯤꯆꯦꯒ ꯑꯩꯗꯨꯗꯥ ꯑꯩꯗ ꯂꯣꯏ ꯊꯣꯡꯈ꯭ꯔꯦ ꯍꯥꯏꯗꯤ ꯑ ꯑꯩꯁꯦ ꯍꯧꯖꯤꯛ ꯍꯣꯁꯇꯦꯜꯗꯒꯤ ꯁꯨꯇꯤ ꯂꯧꯔꯒ ꯂꯥꯛꯄꯅꯤꯗꯅ ꯑꯗꯣ ꯍꯣꯁꯇꯦꯜꯗ ꯂꯩꯕꯅꯤꯅ ꯆꯥꯛ ꯌꯦꯟꯁꯥꯡꯕꯨ ꯊꯣꯡꯗꯤ ꯊꯣꯡꯉꯦ ꯤ ꯂꯥꯛꯄ ꯃꯇꯝꯗ ꯑꯗꯨꯁꯨ ꯌꯥꯝ ꯇꯣꯏꯅ ꯊꯣꯡꯗꯕꯒꯤ
ꯌꯥꯔꯦ ꯌꯥꯔꯦ ꯌꯥꯔꯦ ꯑꯩ ꯑꯩ ꯈꯪꯉꯦ ꯌꯥꯔꯣꯏ ꯅꯪꯒꯤꯁꯦ
ꯑꯥ ꯌꯥꯔꯔꯣꯏꯀꯣ
ꯅꯪ ꯅꯪ ꯃꯍꯤꯒꯁꯨ ꯌꯥꯝ ꯊꯥꯛꯑꯝꯗꯧ ꯃꯥꯜꯂꯦꯕ
ꯀꯩ ꯃꯍꯅꯣꯗꯨꯅꯦ ꯀꯩꯅꯣ ꯃꯍꯤ ꯍꯥꯏꯅ
ꯌꯦꯟꯁꯥꯡꯒꯨꯝꯕ ꯊꯣꯡꯀꯥꯟꯗ ꯃꯍꯤ ꯈꯔ ꯌꯥꯝ ꯊꯥꯛꯄꯗꯣ
ꯈꯪꯗꯦꯍꯦ
ꯁ ꯁꯦꯠ
ꯑꯩꯅ ꯊꯣꯡꯕꯁꯦ ꯀꯩꯅꯣ ꯍꯥꯏꯕꯗ ꯎꯝ ꯆꯝꯐꯨꯠꯀꯨꯝꯕ ꯅꯠꯇ꯭ꯔꯒ
ꯎꯝ
ꯏꯟꯁꯥꯡꯗꯗꯤ ꯊꯣꯡꯗꯦꯗ ꯀꯥꯏꯅ
ꯌꯥꯏꯅꯦ ꯅꯪꯗꯤ
ꯊꯣꯡꯕꯤꯅꯕ ꯂꯩꯕꯅꯤꯅ ꯑꯩꯁꯨ ꯏꯇꯩꯃꯅ ꯊꯣꯡꯕꯅꯦꯗ
ꯀꯣ ꯌꯨꯝꯗ ꯑꯉꯥꯡ ꯌꯥꯝꯅ ꯌꯪꯒꯦꯁ ꯑꯣꯏꯕꯒꯤꯔ ꯈꯪꯗꯦꯗ ꯃꯣꯏꯅꯁꯨ ꯊꯣꯡꯍꯟꯗꯕ ꯍꯥꯏꯇꯥꯔꯦ ꯃꯣꯏꯅ ꯑꯩꯈꯣꯏꯖꯤꯆꯦ ꯍꯣꯏꯅ ꯑꯗꯨꯝꯣꯡꯍ ꯊꯣꯡꯈ꯭ꯔꯕꯗꯣ
ꯑ ꯅꯪꯁꯦ ꯅꯪꯁꯦ ꯅꯪꯁꯦ ꯈ꯭ꯋꯥꯏꯗꯒꯤ ꯑꯇꯣꯝꯕꯤꯅꯦꯕ
ꯑꯥ ꯑꯗꯨꯒꯤ
ꯑꯗꯨꯗꯩ ꯑꯣꯏꯔꯗꯤ ꯅꯪꯁꯦ ꯑꯩꯁꯨ ꯑꯩꯁꯨ ꯈ꯭ꯋꯥꯏꯗꯒꯤ ꯑꯇꯣꯑꯝꯕꯅꯦꯕ
ꯑꯣ
ꯑꯗꯨ ꯑꯣꯏꯔꯗꯤ ꯅꯪ ꯑꯇꯣꯝꯕꯤ ꯑꯩ ꯑꯇꯣꯝꯕ ꯏꯕꯥꯅꯤ ꯀꯣꯏꯅꯔꯒ ꯂꯧꯅꯔꯗꯤ ꯏꯆꯥꯒꯤ ꯃꯤꯡꯗꯣ ꯀꯃꯥꯏꯅ ꯇꯧꯅꯤ
ꯍꯛꯁꯆꯥ ꯄꯥꯝꯗꯦ ꯑꯩꯗꯤ ꯍꯧꯖꯤꯛꯀꯥꯟ ꯍꯧꯖꯤꯛ ꯀꯥ ꯑꯉꯥꯡ ꯄꯣꯛꯑꯒ ꯑꯉꯥꯡ ꯋꯥꯍꯟꯅꯕꯅꯦ ꯑꯩꯈꯣꯏꯅ ꯐꯖꯅ ꯃꯣꯏꯕꯨ ꯂꯨꯅꯥ ꯆꯦꯛꯁꯤꯟꯅ ꯇꯧꯒꯦ ꯊꯝꯒꯦꯅ ꯍꯥꯏꯕ ꯂꯩꯇ꯭ꯔꯗꯤ ꯑꯉꯥꯡꯁꯤꯡ ꯋꯥꯗꯅꯕꯅꯦꯕ
ꯎ ꯌꯥꯝ ꯌꯥꯝꯌꯥꯝ ꯀꯩꯅꯅ ꯇ ꯍꯦ
ꯌꯦꯡꯉꯨꯅꯦ ꯊꯣꯛꯂꯤꯕ ꯏꯔꯥꯡꯁꯤꯟ ꯃꯔꯛꯇ ꯏꯁ
ꯑꯗꯨꯕꯨꯗꯤꯀꯣ
ꯑꯉꯥꯡ ꯑꯉꯥꯡ ꯑꯃꯒꯨꯝꯕ ꯄꯣꯛꯄꯗꯤ ꯌꯥꯏꯑꯕꯀꯣ
ꯑꯗꯨ ꯑꯃꯈꯛꯇꯪ ꯄꯣꯛꯑꯁꯦꯕ ꯑꯗꯨ ꯃꯃꯤꯡ ꯍꯥꯏꯌꯣꯕ
ꯑꯣ
ꯀꯃꯥꯏꯅ ꯐꯣꯟꯁꯤꯒꯦ
ꯀꯃꯥꯏꯅ ꯊꯣꯟꯁꯤꯒꯦ ꯅꯪ ꯅꯨꯄꯥ ꯅꯠꯇ꯭ꯔꯣ
ꯑꯗꯨ ꯑꯗꯨ ꯑꯗꯨꯗ ꯏꯗꯤ ꯑꯇꯣꯝꯕ ꯑꯇꯣꯝꯕꯤ ꯑꯗꯨ ꯑꯣꯏꯔꯗꯤ ꯅꯨꯄꯥ ꯄꯣꯛꯑꯒꯅ ꯇꯣꯝꯕ ꯅꯨꯄꯤ ꯄꯣꯛꯑꯒꯅ ꯇꯣꯝꯕꯤ
ꯇꯣꯝꯕꯤꯗꯤ ꯐꯖꯗ꯭ꯔꯦꯍꯦ
ꯑꯗꯨ ꯑꯣꯏꯔꯗꯤ ꯌꯥꯔꯦꯅꯦ ꯃꯃꯤꯡ ꯊꯣꯟꯗꯕꯤ ꯍꯥꯏꯅ ꯊꯣꯜꯂꯁꯦ
ꯑꯩ ꯏꯆꯥꯗꯤ ꯃꯁꯛ ꯌꯥꯝ ꯐꯖꯔꯅꯤ ꯃꯃꯥ ꯂꯧꯔꯒ ꯅꯨꯄꯤ ꯑꯣꯏꯔꯗꯤ ꯅꯨꯄꯥ ꯅꯨꯄꯥ ꯑꯣꯏꯔꯗꯤ ꯈꯪꯗ꯭ꯔꯦ ꯑꯩ
ꯑꯗꯨ ꯑꯣꯏꯗꯤ ꯑꯗꯨ ꯑꯣꯏꯗꯤ ꯌꯥꯝ ꯃꯨꯅꯤꯍꯦ ꯑꯗꯨꯗꯤ
ꯀꯩꯕ
ꯌꯥꯝ ꯃꯨ꯭ꯔꯅꯤꯕ ꯑꯗꯨꯗꯤ
ꯃꯨꯔꯗꯅꯤ ꯍꯥꯏꯔꯤꯁꯦ ꯏꯆꯥ ꯅꯨꯄꯤꯔ ꯅꯠꯇ꯭ꯔꯒ ꯅꯨꯄꯥꯔꯥ
ꯅꯨꯄꯥꯗꯣ
ꯑꯣ ꯑꯣ ꯑꯣ ꯑꯩ ꯑꯩꯒꯤ ꯏꯆꯥ ꯅꯨꯨꯄꯤꯗꯤ ꯌꯥꯝ ꯉꯧꯒꯅꯤꯅ
ꯑꯥ ꯑꯗꯨꯩ ꯑꯩꯗꯤ ꯃꯃꯥ ꯂꯧꯕꯅꯤꯅꯀꯣ
ꯍꯥ ꯃꯄꯥ ꯂꯧꯕꯗꯣ ꯑꯩ ꯌꯥꯗ꯭ꯔꯦ ꯀꯥꯏꯅ
ꯅ ꯏꯗꯤꯁꯕꯨ ꯑꯩꯁꯦ ꯍꯪꯒꯣꯏꯗ ꯑꯩꯕꯨ ꯏꯀꯥꯏꯕ ꯐꯥꯎꯔꯦ ꯑꯃ
ꯎꯝ ꯐꯥꯎꯅꯦ ꯏ ꯀꯥꯏꯕ ꯐꯥꯎꯔꯦ ꯍꯧꯖꯤꯛ ꯍꯧꯖꯤꯛ ꯃꯇꯝꯗꯨꯗꯤ ꯗꯥꯏꯔꯦꯛ ꯀꯥꯞꯊꯣꯛꯀꯗꯕꯅꯤ ꯀꯩꯅꯣ
ꯑꯥꯎ ꯑꯗꯨ ꯑꯣꯏꯔꯗꯤ ꯎ ꯅꯪꯕꯨꯁꯦ ꯈꯔ ꯂꯨꯅ ꯇꯧꯍꯟꯕ ꯇꯥꯔꯦ ꯅꯪ ꯁꯛ ꯐꯖꯩ ꯑꯗꯣ ꯊꯤꯔꯛꯇꯅꯕ ꯀꯩ ꯀꯩꯅꯣ ꯇꯩꯁꯤꯜꯂꯣ ꯀꯣ
ꯇꯩꯁꯤꯂꯨ ꯀꯥꯏꯅ ꯏꯁ ꯇꯩꯁꯤꯟꯗ꯭ꯔꯁꯨ ꯅꯦꯆꯔꯦꯜꯗꯣ ꯀꯥꯏꯅꯒꯥ
ꯅꯪ ꯅꯪ ꯅꯠꯇ꯭ꯔ ꯂꯤꯞ ꯏꯁꯇꯤꯛ ꯂꯤꯞ ꯏꯁꯇꯤꯛ ꯇꯩꯔꯀꯥꯟꯗ ꯅꯣꯏ ꯕꯕꯥꯕꯨ ꯄꯄꯥ ꯍꯥꯏꯅ ꯀꯧꯗꯦ ꯍꯥꯏꯕꯗꯣ
ꯀꯥꯏꯗꯩꯅꯣꯗ ꯄꯄꯥ ꯀꯧꯗꯦ
ꯗꯦꯗꯤ ꯉꯥꯛꯇꯪ ꯀꯧꯏ ꯍꯥꯏꯅꯦ
ꯗꯦꯗꯤ ꯗꯦꯗꯤ ꯀꯥꯏꯅ
ꯎꯝ ꯍꯥꯏꯗꯤ ꯄꯄꯥ ꯀꯧꯔꯗꯤ ꯂꯤꯁꯇꯤꯛ ꯅꯞꯄꯦꯕ ꯃꯥꯡꯉꯦꯕ ꯑꯗꯨꯒꯤ
ꯄꯄꯥ ꯍꯥꯏꯗꯤꯦ ꯗꯦꯗꯤ ꯍꯥꯏꯅ ꯅꯠꯇꯦꯕꯀꯣ ꯂꯤꯞ ꯏꯁꯇꯤꯛꯇꯣ ꯂꯤꯞ ꯏꯁꯇꯤꯛꯇꯣ ꯃꯥꯡꯗ꯭ꯔꯦꯕ
ꯎꯝ ꯅꯪꯁꯦ ꯅꯪꯁꯨ ꯌꯥꯏ ꯆꯥꯛ ꯌꯦꯟꯁꯥꯡ ꯊꯣꯡꯕ ꯍꯩꯗꯨꯁꯨ ꯍꯌꯦꯡꯋꯥꯏ ꯑꯩꯈꯣꯏꯗ ꯂꯥꯛꯑꯗꯤ ꯑꯩꯈꯣꯏ ꯂꯥꯛꯑꯗꯤ ꯆꯥꯛ ꯌꯦꯟꯁꯥꯡ ꯊꯣꯡꯅꯕ ꯑꯇꯣꯝꯕꯤ ꯑꯃ ꯂꯧꯧꯁꯦ ꯑꯥ
ꯍꯧꯖꯤꯛꯀꯥꯟ ꯅꯨꯄꯤꯁꯦ ꯀꯩ ꯍꯥꯏꯗꯣꯏꯅꯣ ꯍꯥꯏꯕꯗ ꯅꯨꯄꯥꯁꯤꯡ ꯌꯦꯡꯕꯁꯦ
ꯎꯝ
ꯅꯨꯄꯥꯁꯤꯡꯅ ꯃꯥꯥꯏ ꯅꯨꯄꯤꯒꯤꯅꯦ ꯍꯥꯏꯅ ꯌꯦꯡꯕꯁꯦ ꯅꯨꯄꯤꯗ ꯀꯩꯅꯣ ꯑꯩꯅ ꯈꯟꯕ ꯃꯇꯝꯗ ꯆꯥꯛ ꯏꯟꯁꯥꯡ ꯊꯣꯡꯕꯗ ꯍꯥꯎꯕ ꯅꯠꯇ꯭ꯔꯒ ꯌꯥꯝꯅ ꯏꯆꯝ ꯆꯝꯖꯕꯤ ꯃꯄꯥꯟ ꯌꯥꯝ ꯊꯣꯛꯀꯟꯗꯕꯤ
ꯑꯗꯨꯅꯦ
ꯅꯠꯇ꯭ꯔꯒ ꯍꯥꯏꯕ ꯏꯟꯕꯤ ꯃꯃꯥ ꯃꯄꯥꯒꯤ ꯋꯥ ꯏꯟꯕꯤ
ꯆꯨꯝꯃꯦꯗꯅ
ꯅꯠꯇ꯭ꯔꯅꯦ ꯅꯣꯏ ꯄꯥꯝꯃꯤꯁꯦ ꯀꯩꯅꯣ ꯑꯗꯨ ꯅꯨꯄꯤꯁꯤꯡꯒꯤꯗꯤ ꯏꯟꯗꯤꯄꯦꯟꯗꯦꯟ ꯂꯩꯇ꯭ꯔꯦꯕ ꯃꯈꯥ ꯃꯤ ꯃꯈꯥꯗ ꯑꯗꯨꯝ ꯃꯥ ꯁꯤꯗ꯭ꯔꯤꯐꯥꯎ ꯑꯗꯨꯝ ꯍꯤꯡꯒ ꯂꯩꯔꯣ ꯍꯥꯏꯕ꯭ꯔꯣꯕ
ꯅꯠꯇꯦꯍꯦ ꯍꯥꯏꯕꯨ ꯂꯩꯗꯅ ꯂꯩꯁꯥꯕꯤ ꯍꯥꯏꯕꯁꯤꯗꯤ ꯅꯨꯄꯤ ꯍꯥꯏꯕꯁꯤꯗꯤ ꯀꯩꯁꯨ ꯀꯥꯏ ꯃꯄꯥꯟ ꯊꯣꯛꯄ ꯂꯥꯡꯕ ꯈꯣꯠꯄ ꯇꯧꯕꯁꯨꯕꯨꯗꯤ ꯏꯪ ꯇꯞꯄꯒ ꯌꯨꯝꯗ ꯑꯗꯨꯝ ꯂꯩꯕ ꯑꯗꯨꯅ ꯈ꯭ꯋꯥꯏꯗꯤ ꯐꯔꯥꯞꯅꯦ
ꯍꯣꯏ ꯑꯩꯅ ꯅꯨꯄꯥꯗꯒꯤ ꯋꯥꯍꯪ ꯑꯃ ꯍꯪꯅꯤꯡꯕꯁꯤꯅꯅꯦ
ꯑꯥ
ꯀꯩꯅꯣ ꯍꯥꯏꯕꯗ ꯀꯩꯒꯤꯅꯣ ꯅꯨꯄꯥꯁꯤꯡꯅ ꯅꯨꯄꯤꯁꯦ ꯃꯥ ꯃꯥꯒ ꯅꯨꯡꯁꯤꯅꯕ ꯅꯨꯄꯤ ꯅꯨꯄꯤ ꯑꯃ ꯂꯩꯌꯦꯕ ꯈꯜꯂꯨꯕꯀꯣ
ꯈꯜꯂꯦ ꯈꯜꯂꯦ
ꯅꯨꯄꯤꯗꯣ ꯃꯄꯥꯟ ꯊꯣꯛꯈ꯭ꯔꯦ ꯈꯜꯂꯣ ꯑꯗꯨꯒ ꯅꯨꯄꯤꯗꯨꯅ ꯃꯥꯏ ꯅꯨꯡꯁꯤꯅꯕ ꯅꯨꯄꯥ ꯑꯗꯨꯕꯨ ꯀꯣꯜ ꯇꯧꯔꯛꯇꯕ ꯇꯦꯛꯁ ꯇꯧꯔꯛꯇꯕ ꯑꯗꯨꯒꯨꯝꯕ ꯃꯇꯝꯗ ꯃꯣꯏꯅ ꯅꯨꯄꯥꯁꯤꯡꯅ ꯈꯔꯗꯤ ꯌꯥꯝ ꯑꯣꯕꯔ ꯊꯤꯡ ꯇꯧꯔꯒ ꯃꯤ ꯅꯨꯄꯥ ꯑꯇꯣꯞꯄ ꯑꯗꯨꯕꯨ ꯋꯥꯔꯤ ꯁꯥꯔꯝꯕꯅꯤ ꯀꯩ ꯀꯩꯅꯣ ꯈꯟꯕ꯭ꯔꯕ ꯅꯣꯏꯕꯣ
ꯑꯩ ꯑꯩꯗꯤ ꯈꯟꯗꯦ ꯅꯪꯕꯨ ꯅꯪ ꯆꯠꯅꯤꯡꯕꯗꯤ ꯆꯠꯂꯣ ꯀꯩꯁꯨ ꯀꯥꯏꯗꯦ
ꯑ ꯀꯩꯒꯤꯅꯣ ꯈꯗ ꯅꯨꯄꯥꯁꯤꯡꯅ ꯑꯗꯨꯃꯥꯏꯅ ꯇꯧꯍꯧꯕꯁꯨ ꯀꯔꯤꯒꯤꯅꯣ ꯍꯥꯏꯅ ꯃꯄꯥꯟ ꯊꯣꯛ ꯊꯣꯛꯍꯟꯗꯕ ꯅꯠꯇ꯭ꯔꯒ ꯃꯄꯥꯟ ꯊꯣꯛꯀꯨꯅꯨ ꯀꯣ ꯍꯥꯏꯅ ꯍꯥꯏꯍꯟꯕ ꯑꯥ
ꯅꯨꯄꯥ ꯃꯣꯢ ꯋꯥꯈꯜꯂꯣꯟꯗꯣ
ꯑꯥ
ꯅꯨꯄꯥ ꯑꯇꯣꯞꯄꯅ ꯇꯧꯔꯝꯒꯗꯕꯗꯣ ꯑꯩꯈꯣꯏ ꯅꯨꯄꯥꯁꯤꯡꯗꯤ ꯂꯣꯏ ꯈꯪꯉꯦꯕ
ꯑꯥ
ꯍꯥꯏꯗꯤ ꯑꯩꯈꯣꯏ ꯅꯨꯄꯥꯁꯤꯡꯁꯦ ꯑꯁ ꯑꯩꯈꯣꯏꯁꯨ ꯂꯩꯁꯥꯕꯤ ꯐꯖꯕ ꯎꯕꯗꯤ ꯌꯦꯡꯉꯒ ꯑꯁ ꯁꯤ ꯅꯨꯄꯤꯗꯤ ꯐꯖꯩꯍꯦ
ꯑꯁ ꯂꯛꯅꯥꯔꯨ ꯁꯤꯔꯒ ꯇꯧꯕꯗꯣ ꯑꯗꯨꯗꯣ ꯃꯥꯒꯤ ꯅꯨꯄꯤꯁꯨ ꯇꯧꯔꯝꯒꯅꯤ ꯁꯤꯅꯦꯕ
ꯎꯝ
ꯑꯗꯨꯒꯤꯅꯤꯗ ꯆꯦꯛꯁꯤꯟꯖꯕ ꯍꯥꯏꯕꯕꯁꯤ ꯅꯨꯡꯁꯤꯕꯒꯤꯅꯤ ꯀꯩꯅꯣ
ꯑꯁ ꯑꯩꯁꯦ ꯈꯪꯗ꯭ꯔꯦ ꯑꯗꯨꯝ ꯀꯥꯏꯅ
ꯅꯪꯕꯨ ꯂꯨꯅ ꯇꯧꯖꯅꯤ
ꯆꯦꯛꯁꯤꯟꯕ ꯍꯥꯏꯁꯤꯅ ꯅꯨꯄꯤꯅ ꯄꯥꯝꯂꯝꯃꯤ ꯌꯥꯕ ꯀꯃꯥꯏꯅ ꯇꯧꯅꯤ ꯑꯗꯨꯗꯤ
ꯎꯝ
ꯅꯨꯄꯤ ꯑꯩ ꯑꯩꯁꯦ ꯑꯩꯁꯦ ꯍꯥꯏꯕꯗꯀꯣ ꯑꯩ ꯂꯩꯁꯥ ꯑꯣꯏꯔꯤꯅꯤꯅ ꯂꯩꯁꯥ ꯑꯣꯏꯔꯤꯌꯦ ꯑꯉꯥꯡꯁꯨ ꯑꯣꯏꯔꯦꯕꯀꯣ ꯑꯉꯥꯡꯁꯨ ꯑꯣꯏꯔꯦꯕ ꯍꯥꯏꯗꯤ ꯌꯨꯝꯗꯒꯤ ꯑꯇꯣꯝꯕꯤꯁꯨ ꯑꯣꯏꯕꯅꯤꯅ ꯌꯥꯝꯅ ꯑꯉꯥꯡ ꯋꯥꯈꯜ ꯈꯟꯕꯗꯣ ꯑꯗꯨꯕꯨ ꯅꯨꯄꯥꯁꯤꯡꯁꯦ
ꯅꯪꯒꯤꯁꯤ ꯅꯪꯒꯤꯁꯦ ꯅꯪꯕꯨ ꯌꯥꯝꯅ ꯀꯩꯅꯣ ꯍꯥꯏꯁꯤ ꯆꯦꯛꯁꯤꯟꯖꯕ ꯍꯥꯏ ꯇꯔꯦ ꯅꯣꯏ ꯑꯃꯗꯨꯅ
ꯅꯠꯇꯦ ꯎꯝ ꯌꯨꯝ ꯌꯨꯝꯗꯒꯤ ꯑꯩꯈꯣꯏ ꯃꯃꯥ ꯑꯩꯕꯨꯗꯤ ꯌꯥꯝꯅ ꯆꯦꯛꯁꯤꯟꯅ ꯂꯨꯅ ꯊꯝꯃꯦ ꯌꯥꯝꯅ ꯁꯇ꯭ꯔꯤꯛ ꯑꯣꯏꯑꯦ ꯍꯥꯏꯕꯗꯤ ꯅꯠꯇꯦꯕ ꯍꯥꯏꯗꯤ ꯑꯩꯁꯦ ꯍꯣꯁꯇꯦꯜꯗꯒꯤꯁꯨ ꯆꯥꯎꯔꯛꯄꯅꯤꯗꯅ
ꯍꯣꯏ ꯍꯣꯏ
ꯇꯧꯔꯛꯄꯅꯤ ꯋꯥꯔꯗꯦꯟꯒꯨꯝꯕ ꯑꯣꯖꯥꯒꯤ ꯃꯈꯥꯗ ꯂꯥ ꯑꯥ ꯆꯥꯎꯔꯛ ꯄꯅꯤꯗꯅ ꯑꯗꯣ ꯃꯃꯥ ꯃꯕꯥ ꯒꯤ ꯗꯗꯥ ꯍꯣꯏꯒꯤ ꯌꯥꯝꯅ ꯏꯁꯇ꯭ꯔꯤꯛ ꯑꯣꯏꯕ ꯃꯄꯥꯟ ꯊꯣꯛꯄꯅꯨ ꯊꯣꯛ ꯊꯣꯛꯑꯣ ꯍꯥꯏꯕ ꯕꯗꯨꯗꯤ ꯍꯥꯏꯉꯝꯗ꯭ꯔꯦꯕ ꯍꯥꯏꯗꯤ ꯍꯣꯁꯇꯦꯜꯗ ꯂꯩꯕꯅꯤꯅ ꯃꯄꯥꯟ ꯊꯣꯛꯁꯨ ꯊꯣꯛꯄ ꯐꯪꯗ꯭ꯔꯦ
ꯎꯝ
ꯏꯁꯇꯗꯤ ꯑꯥꯔꯠꯒꯨꯝꯕꯗ ꯃꯄꯥꯟ ꯊꯣꯛꯂꯛꯑꯦ ꯕꯖꯥꯔꯒꯨꯝꯕ ꯏꯌꯔ ꯊ ꯆꯍꯤ ꯑꯃꯗ ꯃꯄꯥꯟꯅꯤ ꯃꯄꯥꯟ ꯊꯣꯛꯄꯁꯤ ꯃꯉꯥ ꯇꯔꯨꯛ ꯊꯣꯛꯏ ꯂꯣꯏꯗꯅ ꯑꯩꯈꯣꯏꯒꯤꯗꯤ
ꯑꯗꯨꯕꯨꯗꯤ
ꯑꯗꯨꯅꯅꯤꯅꯦ ꯑꯗꯨꯕꯨ ꯑꯩꯅ ꯎꯝ ꯐꯦꯁꯇꯤꯚꯦꯜꯒꯨꯝꯕ ꯈ꯭ꯔꯤꯁꯃꯥꯁꯀꯨꯝꯕ ꯌꯨꯝ ꯆꯠꯄꯗꯀꯣ
ꯍꯣꯏ
ꯌꯨꯝ ꯆꯠꯄꯗ ꯅꯪꯁꯦ ꯁꯨꯛꯎ ꯎꯗ꯭ꯔꯦ ꯑꯗꯨꯕꯨ ꯅꯪ ꯀꯥꯏꯗ ꯂꯩꯔꯒ ꯌꯥꯝꯅ ꯑꯐꯥꯎ ꯁꯥꯕꯒꯨꯝꯅ ꯇꯧꯕ꯭ꯔꯣ ꯇꯧꯗ꯭ꯔꯕꯣ ꯍꯥꯏꯅ ꯏꯃꯥ ꯕꯕꯥꯕꯨ ꯍꯪꯕꯗꯣ ꯃꯥꯁꯨ ꯎ ꯎꯗꯦ ꯍꯥꯏꯗꯤ ꯑꯩꯁꯦ ꯈꯔ ꯅꯨꯄꯤꯁꯨ ꯈꯔ ꯕꯣꯁ ꯕꯣꯁꯤ ꯇꯧꯕ ꯁꯝ ꯍꯤꯌꯔ ꯁꯇꯥꯏꯜꯁꯦ ꯌꯥꯝ ꯇꯦꯟꯕ ꯂꯩ ꯂꯩꯗ꯭ꯔꯥ
ꯂꯩꯑꯦ ꯂꯩ
ꯑꯗꯨ ꯑꯣꯏꯕꯒꯤ ꯀꯩꯅꯣ ꯃꯥꯁꯦ ꯋꯥꯉꯥꯡ ꯁꯉꯥꯡꯗꯁꯨ ꯅꯣꯏꯅ ꯍꯥꯏꯕ ꯏꯟꯗ꯭ꯔꯦ ꯀꯃꯥꯏꯅ ꯇꯧꯕꯤꯅꯣ ꯍꯥꯏꯅ ꯍꯪꯉꯛꯄ ꯃꯇꯝꯗꯀꯣ ꯑꯩꯅ ꯍꯥꯏꯅꯤꯡꯉꯗꯤ ꯃꯃꯥ ꯕꯕꯥꯅ ꯁꯣꯏꯕꯅꯦ ꯑꯩꯕꯨ ꯍꯣꯁꯇꯦꯜ ꯊꯝꯃꯤꯕꯒꯤ ꯀꯥꯏꯅ ꯈꯨꯝꯃꯦꯕ ꯑꯩꯗꯤ
ꯅꯪꯒꯤ ꯃꯑꯣꯡꯁꯤꯗꯤ ꯄꯨꯔꯥ ꯕꯦꯔꯥꯅꯦ